ꯍꯂ ꯑꯣ ꯑꯣ ꯇꯥꯕ꯭ꯔꯣ ꯇꯥꯕ꯭ꯔꯣ
ꯇꯥꯏꯌꯦ ꯏꯆꯦ
ꯑꯣ ꯃꯥ ꯍꯧꯖꯤꯛ ꯉꯁꯤꯅꯦ ꯁꯦꯜꯐ ꯍꯦꯜꯞ ꯒ꯭ꯔꯨꯞꯀꯤ ꯅꯨꯃꯤꯠ ꯑꯣꯏꯅꯦ ꯅꯪ ꯍꯣꯔꯦꯟ ꯅꯨꯡꯗꯥꯡ ꯋꯥꯏꯔꯝꯗꯣ ꯄꯨꯡ ꯅꯤꯄꯥꯟ ꯑꯃꯨꯛ ꯇꯥꯕꯗꯨꯗ ꯆꯥꯛ ꯏꯁꯤꯡ ꯆꯥꯔ ꯃꯇꯨꯡꯗꯨꯗ ꯊꯣꯛꯂꯛꯑꯣ ꯅꯣꯏꯒꯤ ꯑꯋꯥꯡ ꯂꯩꯀꯥꯏꯒꯤ ꯃꯤꯉꯩꯗꯣ ꯑꯝꯇ ꯍꯥꯏꯈ꯭ꯔꯒ ꯅꯪꯅ ꯈꯔ ꯃꯀꯣꯛ ꯆꯤꯡꯉꯒ ꯑꯝꯇ ꯍꯥꯏꯈꯣ ꯑꯗꯨꯒ ꯊꯣꯛꯃꯤꯟꯅꯔꯣ ꯑꯝꯇ
ꯍꯣꯏ ꯍꯣꯏ ꯍꯥꯏꯒꯦ ꯍꯥꯏꯒꯦ ꯏꯆꯦ
ꯑꯣ
ꯑꯗꯣ ꯁꯦꯜꯞ ꯍꯦꯜꯞ ꯒ꯭ꯔꯨꯞꯁꯤꯕꯨ ꯈꯔ ꯀꯥꯟꯅꯕ ꯍꯣ ꯏꯆꯦ!
ꯑꯥ ꯀꯥꯟꯅꯩꯌꯦ ꯀꯥꯟꯅꯩꯌꯦꯁꯨ ꯌꯥꯝ ꯀꯥꯟꯅꯈ꯭ꯔ ꯖꯥꯠꯅꯤꯗ ꯃꯌꯥꯝꯒꯤ ꯑꯣꯏꯕꯅꯤꯅꯅꯦ ꯑꯗꯨꯝ ꯌꯥꯝꯅ ꯍꯦꯟꯅ ꯀꯥꯟꯅꯔꯨꯕꯁꯨ ꯑꯣꯏꯗꯦ ꯉꯇꯪꯒꯤ ꯃꯌꯥꯝ ꯄꯨꯟꯕ ꯅꯨꯡꯉꯥꯏꯕ ꯑꯗꯒꯤꯗꯤ ꯄꯩꯁꯥ ꯅꯨꯡꯁꯥꯗꯣ ꯈꯔ ꯈꯔ ꯌꯦꯟꯊꯣꯛꯅꯔꯛꯄ ꯈꯣꯠꯄ ꯑꯁꯤꯅ ꯑꯀꯣꯝ ꯍꯛꯇ ꯈ ꯈꯔ ꯌꯥꯎꯔꯛꯄ ꯃꯇꯝꯗꯨꯗ ꯈ ꯈꯔ ꯁꯦꯜꯐ ꯍꯦꯜꯞ ꯒ꯭ꯔꯨꯞꯇꯒꯤ ꯄꯨꯂꯞ ꯄꯨꯍꯜꯂꯒ ꯑꯗꯨꯃꯥꯏꯅ ꯈ ꯈꯔ ꯇꯧꯕ ꯋꯥꯅꯤ ꯁꯤꯃꯛꯅ ꯍꯦꯛꯇ ꯀꯩꯅꯣ ꯑꯣꯏꯅ ꯇꯧꯕꯗꯤ ꯅꯠꯇꯦ ꯑꯗꯨꯝ ꯑꯍꯟ ꯑꯣꯏ ꯑꯣꯏꯔꯕ ꯑꯩꯈꯣꯏꯉꯩꯁꯦ ꯃꯇꯝꯂꯦꯟꯕꯣꯏ ꯀꯩꯕꯣꯏ ꯁꯨꯝ ꯅꯨꯡꯉꯥꯏꯅꯕꯅ ꯑꯗꯨꯝ ꯇꯧꯔꯤꯅꯤ꯫
ꯑꯗꯨꯅꯤꯅꯦ꯫ ꯑꯩꯁꯨꯅꯦ ꯄꯩꯁꯥ ꯃꯌꯥꯝ ꯅꯕꯩ ꯅꯠꯇꯦ ꯑꯗꯨ ꯑꯣꯏꯇꯥꯥꯔꯒꯁꯨ ꯃꯤ ꯃꯌꯥꯝ ꯄꯨꯟꯗꯅ ꯀꯔꯤ - ꯀꯔꯤ ꯇꯧ ꯇꯧꯗꯅ ꯍꯧ- ꯍꯧ ꯇꯧꯗꯨꯅ ꯇꯧꯃꯤꯟꯅꯕꯁꯤ ꯅꯨꯡꯉꯥꯏꯗꯅꯅꯦ ꯌꯥꯎꯔꯤꯕꯅꯤ꯫
ꯎꯝ ꯃꯥꯅꯦ- ꯃꯥꯅꯦ ꯑꯗꯨꯅꯦ ꯀꯩꯅꯣ ꯇꯧꯋ ꯄꯩꯁꯥ ꯅꯨꯡꯁꯥ ꯈꯤꯇꯪ ꯈꯟꯕꯗꯤ ꯁꯤꯅꯗꯤ ꯑꯣꯏꯔꯣꯏꯗꯅ꯫ ꯑꯗꯨ ꯑꯣꯏꯇꯥꯔꯒꯁꯨ ꯑꯩꯈꯣꯏ ꯃꯌꯥꯝꯅ ꯀꯩꯅꯣ ꯇꯧꯋꯤ ꯁꯤ ꯃꯔꯨꯞꯁꯦ ꯇꯧꯔꯅꯤ ꯁꯦꯜꯞ ꯍꯦꯜꯞ ꯒ꯭ꯔꯨꯞꯁꯦ ꯇꯧꯔꯅꯤ ꯑꯗꯒꯤ ꯑꯋꯥꯕ ꯄꯩꯁꯥ ꯀꯩꯀꯥ ꯐꯔꯛ ꯇꯥꯕ ꯃꯤꯉꯩꯗꯨꯅ ꯁꯤꯗꯩ ꯄꯨꯜꯍꯜꯂꯒ ꯃꯣꯏꯅ ꯑꯃꯨꯛ ꯁꯦꯟꯗꯣꯏ ꯍꯨꯜꯂꯛꯄꯒꯤ ꯄꯩꯁꯥꯗꯨꯅ ꯃꯔꯨꯞ ꯑꯃ ꯌꯥꯎꯔꯒ ꯑꯩꯈꯣꯏ ꯍꯟꯗꯛ ꯅꯠꯇ꯭ꯔꯣ ꯑꯩꯈꯣꯏ ꯀꯩꯅꯣ ꯆꯠꯅꯤꯅ ꯀꯩꯅꯣꯗꯣ ꯀꯩꯅꯣ ꯀꯩꯅꯣ ꯑꯈꯣꯏꯅ ꯂꯥꯏ ꯈꯣꯏꯔꯝꯅꯦ ꯇꯧꯕꯗꯣ꯫ ꯃꯃꯤꯡꯗꯣ ꯕꯤꯅꯥ ꯕꯣꯟ ꯑꯥ ꯍꯣꯏ- ꯍꯣꯏ ꯕꯤꯅꯥꯄꯣꯟ ꯆꯠꯂꯒ ꯀꯥꯟꯗ ꯑꯩꯈꯣꯏꯗꯣ ꯂꯥꯏ ꯈꯨꯣꯏꯔꯝꯅꯦꯅ ꯇꯧꯔꯤꯗꯨꯅꯤ ꯑꯁ ꯈꯪꯗꯦꯗ ꯃꯁꯤ ꯀꯥꯟꯗꯤ ꯀꯥꯟꯅꯩꯀꯣ꯫
ꯍꯣꯏꯅꯦ ꯁꯤ ꯍꯧꯖꯤꯛꯀꯥꯟꯗꯤꯅꯦ ꯑꯅꯧ ꯑꯅꯧꯕ ꯌꯥꯝꯅ ꯂꯥꯛꯑꯦ ꯍꯥꯏꯔꯤ꯫ ꯃꯣꯏꯒꯤ ꯆꯦꯡꯒꯨꯝ ꯊꯥꯕ ꯑꯗꯒꯤꯗꯤ ꯐꯤꯁꯥ ꯂꯣꯟꯁꯥ ꯇꯧꯕꯒꯤ꯫ ꯂꯪ ꯊꯥꯗꯔꯛꯄ ꯃꯈꯜ ꯃ ꯃꯈꯟ ꯌꯥꯝ ꯇꯧꯋꯦ ꯍꯥꯏꯔꯤꯅꯦ꯫ ꯑꯩꯈꯣꯏꯒꯤꯁꯨꯅꯦ ꯑꯝꯇ ꯇꯥꯟꯅꯔꯒ ꯊꯥꯗꯔꯛꯅꯕꯅ ꯍꯥꯏꯅꯗ꯭ꯔꯗꯤ
ꯑꯣ ꯌꯥꯏ ꯌꯥꯏꯌꯦꯦ ꯑꯗꯨꯒꯨꯝꯕꯅꯦ ꯅꯣꯏꯅ ꯈꯔ ꯅꯍꯥ ꯑꯣꯏꯕꯅꯤꯅ ꯄꯥꯎꯗꯣ ꯑꯃꯗꯩꯅ ꯈꯪꯗꯦ ꯑꯃꯗꯩꯅ ꯈꯪꯗꯦ ꯍꯦꯛꯇ ꯈꯪꯉꯛꯏ ꯑꯗꯨꯒꯅꯦ ꯑꯗꯨ ꯋꯥ ꯑꯗꯨꯒꯤꯗꯨꯗꯤ ꯌꯥꯝ ꯀꯩꯅꯣ ꯇꯧꯋꯤ ꯌꯥꯝ ꯀꯥꯟꯅꯒꯗꯕ ꯄꯣꯠꯅꯤ ꯌꯥꯏꯌꯦ꯫ ꯀꯅꯥꯅꯣꯝꯇ ꯍꯥꯏꯔꯒ ꯑꯩꯈꯣꯏꯖꯨ ꯑꯩꯈꯣꯏ ꯂꯩꯀꯥꯏꯒꯤꯁꯤꯒꯤ ꯈꯨꯟꯁꯤꯒꯤ ꯆꯥꯎꯈꯠꯅꯕꯒꯤ ꯍꯥꯏꯖꯤꯅꯦ ꯑꯗꯨꯒ ꯍꯦꯛꯇ ꯊꯥꯗꯕ ꯍꯧꯔꯖꯤꯅꯦ ꯑꯩꯒꯤꯗꯤꯅꯦ ꯑꯗꯨꯝ ꯌꯥꯏ ꯅꯣꯏꯅ ꯍꯥꯏꯔꯛꯄꯗꯣ꯫
ꯑꯗꯨꯅꯦ ꯍꯥꯏꯁꯦ ꯑꯩꯁꯨꯅꯦ ꯍꯧꯗꯣꯛꯀꯦ ꯇꯧꯔꯝꯕꯅꯤ꯫ ꯁꯤꯒꯨꯝꯕꯁꯤꯗꯤꯅꯦ ꯑꯩꯈꯣꯏ ꯈꯔꯅ ꯃꯆꯤꯟ ꯇꯣꯡꯕ ꯈꯔꯅ ꯍꯧꯗꯣꯛꯑꯒ ꯇꯧꯅꯗ꯭ꯔꯗꯤꯅꯦ ꯃꯤꯈꯩꯁꯤꯁꯨꯅꯦ ꯑꯗꯨꯝ ꯂꯥꯛꯇ꯭ꯔꯤ ꯕꯣꯏ ꯅꯤꯡꯗꯅ ꯀꯔꯤꯝꯇ ꯍꯧꯗꯣꯛꯅꯔꯛ ꯇꯦ ꯍꯥꯏꯕ꯫
ꯑꯧ ꯃꯥꯅꯦ- ꯃꯥꯅꯦ ꯑꯗꯨꯅꯦ ꯑꯗꯣ ꯅꯪꯅ ꯍꯧꯗꯣꯔꯛꯏꯁꯦ ꯌꯥꯝ ꯐꯩ ꯑꯩꯁꯨꯅꯦ ꯑꯩꯈꯣꯏ ꯁꯥꯋꯥꯏꯒꯤ ꯌꯥꯎꯃꯤꯟꯅꯕ ꯀꯩꯀꯥꯁꯤꯗ ꯑꯩ ꯍꯪꯉꯒꯦ ꯃꯣꯏꯁꯨ ꯌꯥꯔꯛꯀꯅꯤ ꯑꯗꯨꯒ ꯇꯧꯔꯒꯅꯦ ꯑꯝꯇ ꯑꯩꯈꯣꯏꯒꯤ ꯂꯩꯀꯥꯏ ꯈꯨꯟꯁꯦ ꯆꯥꯎꯈꯠꯅꯕ ꯑꯝꯇ ꯍꯣꯠꯅꯁꯤꯁꯦ꯫
ꯍꯣꯏ꯫
ꯈꯪꯗꯦꯗ ꯋꯥꯅꯔꯦ ꯑꯗ ꯌꯥꯝꯅ ꯍꯧꯖꯤꯛ ꯃꯇꯝꯁꯤꯗꯅꯦ
ꯃꯥꯅꯦ ꯏꯆꯦꯕꯨ ꯍꯧꯖꯤꯛ ꯀꯩꯗꯧꯔꯝꯃꯤꯅꯣ?
ꯑꯗꯨꯝ ꯁꯤꯗ ꯐꯝꯃꯝꯕꯅꯤ ꯅꯨꯡꯁꯥ ꯌꯥꯝ ꯁꯥꯕꯅꯤꯅꯅꯦ ꯍꯪꯆꯤꯠ ꯂꯥꯡꯒ ꯐꯝꯃꯝꯃꯤꯅꯤ꯫ ꯈꯪꯗꯦꯒ ꯅꯨ
ꯁꯦ ꯍꯩꯅꯧ ꯃꯇꯝ ꯑꯣꯏꯔꯛ ꯄꯁꯤꯗ ꯍꯩꯅꯧ ꯒꯗꯪ ꯆꯥꯗꯕ꯭ꯔꯣ?
ꯑꯣ ꯆꯥꯏꯌꯦ- ꯆꯥꯏꯌꯦ ꯍꯩꯅꯧꯗꯣ ꯑꯗꯣ ꯊꯥꯏꯅꯒꯤ ꯇꯥꯏꯞꯇ ꯍꯦꯛꯇ ꯃꯦꯠꯂꯒ ꯈꯣꯠꯂꯒꯗꯤ ꯆꯥꯗ꯭ꯔꯦ ꯑꯍꯟ ꯈꯔꯒ ꯑꯣꯏꯁꯜꯂꯕꯅꯤꯅꯅꯦ ꯌꯥꯝ ꯆꯥꯕꯒ ꯌꯥꯕ ꯅꯠꯇꯦ ꯌꯥ ꯀꯨꯝꯕ ꯑꯗꯒꯤꯗꯤ ꯏꯁꯥꯁꯦ ꯍꯦꯛꯇ ꯃꯅꯤꯡ ꯃꯌꯥꯗ ꯆꯦꯟꯕ ꯍꯦꯛꯇ ꯇꯧꯋꯤ꯫ ꯑꯗꯨꯗꯨꯅꯅꯦ ꯌꯥꯝ ꯆꯥꯗ꯭ꯔꯦ ꯑꯩꯅ ꯊꯥꯔꯤꯅꯤ ꯍꯩꯅꯧ ꯀꯩꯀꯥꯁꯦ꯫ ꯃꯨꯜꯂꯒ ꯆꯥꯟꯅꯕ ꯃꯨꯜꯂꯒ ꯑꯣꯏꯅ ꯆꯥꯔꯒꯤꯅꯅꯦ ꯑꯝꯇꯒ ꯍꯟꯗꯛꯇꯤ ꯍꯦꯛꯍꯟꯗ꯭ꯔꯕꯅꯤ ꯑꯩꯅ ꯑꯉꯥꯡ ꯏꯁꯨ ꯏꯆꯥ ꯉꯩꯖ꯫
ꯍꯩ - ꯂꯩ ꯊꯥꯕꯁꯤꯁꯨ ꯀꯥꯟꯅꯩ ꯏꯆꯦ꯫ ꯅꯨꯡꯁꯤꯠ - ꯅꯨꯪꯁꯥ ꯁꯨ ꯁꯦꯡ ꯍꯜꯂꯤꯗꯣ ꯑꯗꯒꯤꯗꯤꯅꯦ ꯑꯩꯈꯣꯏꯅ ꯏꯪ ꯏꯪ ꯖꯨ ꯂꯥꯎꯍꯜꯂꯤ ꯍꯧꯖꯤꯛꯀꯤ ꯃꯇꯝꯁꯤꯗꯤꯅꯦ ꯁꯥꯈ꯭ꯔꯦ - ꯁꯥꯈ꯭ꯔꯦ ꯑꯣꯟꯊꯣꯛꯅ ꯁꯥꯈ꯭ꯔꯦ꯫
ꯃꯥꯅꯦ ꯃꯥꯅꯤ ꯏꯕꯦꯝꯃꯥ ꯁꯥꯈ꯭ꯔꯦ ꯑꯗꯨꯅꯕꯨ ꯑꯩꯅ ꯍꯩꯅꯧ ꯀꯩꯀꯥ ꯊꯥꯕ ꯑꯗꯒꯤꯗꯤ ꯂꯩ ꯀꯩꯀꯥꯁꯨ ꯈꯔ ꯊꯥꯔꯤꯌꯦ ꯍꯩ ꯔꯥ ꯗꯦꯕꯤ ꯑꯃ ꯑꯃꯠꯇ ꯍꯦꯛ ꯋꯥꯠꯇꯦ ꯉꯁꯤꯅ ꯊꯥꯔꯤꯕ ꯑꯗꯨꯗꯨꯅꯅꯦ ꯂꯩꯀꯥꯏꯒꯤ ꯃꯤꯉꯩꯁꯦ ꯂꯥꯛꯑꯒꯅꯦ ꯐꯝꯃꯤꯅꯦ ꯀꯥꯂꯦꯟꯒꯤ ꯃꯇꯝꯁꯤꯗ ꯍꯥꯡꯆꯤꯠ ꯂꯥꯡꯉꯒ ꯁꯣꯈꯥ ꯁꯅꯗꯅ ꯑꯁ ꯃꯣꯏ ꯃꯇꯝ ꯂꯦꯜꯂꯤꯅꯤ ꯑꯩꯅ ꯉꯥꯡꯉꯤꯅꯤ ꯅꯣꯏꯒꯤꯁꯨ ꯊꯥꯖꯜꯂꯨ ꯈ꯭ꯔꯒ ꯍꯩꯔꯥꯡꯉꯩꯁꯦ ꯈꯔ ꯆꯥꯁꯨ ꯆꯥꯕ ꯍꯥꯡꯆꯤꯠꯁꯨ ꯂꯥꯡꯕ ꯅꯨꯡꯉꯥꯏꯇ꯭ꯔꯁꯦ ꯏꯤꯡ ꯃꯅꯨꯡꯅꯨꯡꯁꯤꯠ ꯐꯪꯗ꯭ꯔꯅꯅꯦ ꯍꯧꯖꯤꯛꯀꯥꯟꯒꯤ ꯃꯧ ꯅꯍꯥꯡꯉꯩꯁꯤꯗꯅꯦ ꯆꯩꯔꯤꯅꯤ ꯈꯪꯗꯦꯗ ꯏꯕꯦꯝꯃ ꯍꯧꯖꯤꯛꯀꯥꯟꯒꯤ ꯃꯧ ꯅꯍꯥꯡꯉꯩꯁꯦ ꯊꯥꯕꯒꯤ ꯈꯟꯗꯦ ꯍꯦꯛꯄꯗ ꯈꯜꯂꯤ꯫
ꯑꯗꯨꯅꯤꯅꯦ꯫ ꯑꯗꯨꯅꯦ ꯃꯣꯏꯁꯨꯅꯦ ꯈꯔ ꯍꯧ ꯇꯧꯗꯅ ꯊꯥꯖꯜ ꯈꯣꯠꯆꯜꯂꯒ ꯍꯌꯦꯡꯋꯥꯏ ꯇꯨꯡꯒꯤ ꯆꯥꯅꯕꯗꯤ ꯈꯟꯗꯦ ꯃꯤꯒꯤꯅꯦ ꯐꯖꯅ ꯄꯥꯟꯕꯁꯦ ꯎꯔꯕ ꯂꯥꯛꯑꯅꯤ꯫ ꯈꯤꯇ ꯂꯩꯒꯦꯒꯨꯝꯕ ꯀꯅꯥꯅ ꯂꯩꯗ ꯕ ꯌꯣꯟ ꯒꯤ ꯍꯥꯏꯕ ꯃꯣꯏꯗ ꯃꯣꯏꯅ ꯆꯥꯅꯤꯡꯕꯗꯣ ꯁꯤꯁꯦ ꯑꯝꯇ ꯍꯦꯛ ꯀꯛꯆꯒꯦ ꯈꯣꯠꯀꯦꯅ ꯍꯥꯏ ꯐꯖꯅ ꯍꯥꯏꯔꯗꯤ ꯐꯕ꯭ꯔꯥ ꯃꯧꯅ ꯅꯥꯍꯥꯅꯦ ꯇꯧꯔꯤꯁꯤꯅꯅꯦ ꯂꯥꯛꯑꯅꯤꯗꯨꯒꯅꯦ ꯈꯤꯇ ꯂꯩꯒꯦ ꯌꯦ ꯀꯔꯤ ꯋꯥꯉꯥꯡ ꯁꯉꯥꯡꯅꯣ ꯈꯪꯗꯦ ꯃꯤ ꯏꯕꯣꯛ ꯏꯅꯦ ꯑꯩꯈꯣꯏꯒꯤꯁꯦ ꯆꯥꯅꯤꯡꯉꯦ ꯈꯤꯇ ꯍꯦꯛꯄꯤꯌꯨ ꯍꯥꯏꯕ ꯋꯥꯍꯩꯁꯦ ꯍꯥꯏꯕ ꯀꯩꯗꯧꯒꯦ ꯍꯥꯏꯕ ꯈꯤꯇ ꯂꯩꯒꯦꯌꯦ ꯑꯩꯈꯣꯏꯅ ꯃꯣꯏꯗ ꯄꯩꯁꯥꯗꯣ ꯃꯟꯇꯤꯛ ꯅꯔꯒ ꯌꯣꯟꯒꯗ꯭ꯔꯥ ꯍꯥꯏꯕ
ꯍꯣꯏ ꯃꯥꯅꯦ ꯃꯥꯅꯦ ꯇꯧ ꯈꯪꯗꯦ ꯄꯣꯠ ꯆꯩ ꯑꯩꯁꯨ ꯊꯥꯅꯤꯡꯗꯦ ꯑꯗꯨꯗꯨꯒꯅꯦ ꯑꯐꯕꯤ ꯁꯥꯗꯅ ꯑꯃꯨꯛ ꯍꯥꯏꯔꯤꯕ ꯂꯩꯒꯦ ꯈꯣꯠꯀꯦꯅ ꯑꯗꯨꯝ ꯆꯔꯥ ꯑꯃ ꯊꯥꯏꯅꯗꯤ ꯑꯩꯒꯤ ꯊꯥꯕ ꯅꯪ ꯑꯗꯨꯝ ꯆꯥꯏ ꯑꯩꯒꯤ ꯄꯥꯟꯕ ꯅꯪꯉꯣꯟꯗ ꯄꯤ ꯇꯧꯅꯔꯝꯃꯤ ꯍꯧꯖꯤꯛꯇꯤꯅꯦ ꯇꯟꯁꯨ ꯇꯜꯂꯦ ꯑꯗꯨꯒꯅꯦ ꯄꯩꯁꯥꯅꯅꯦ ꯂꯣꯏꯅ ꯌꯥꯔꯕꯒꯤ ꯇꯥꯏꯞꯇꯅꯦ ꯈꯜꯂꯤ
ꯍꯣꯏꯅꯦ ꯑꯗꯨꯅꯦ ꯑꯉꯥꯡ ꯃꯆꯥ ꯃꯧ ꯅꯍꯥꯈꯩꯁꯤ ꯄꯨꯕ ꯑꯩꯈꯣꯏꯗꯤꯅꯦꯁꯤ ꯁꯦ ꯑꯩꯈꯣꯏꯗ ꯍꯧꯔꯤꯕ ꯍꯩ - ꯔꯥ ꯀꯩꯀꯥꯁꯦ ꯑꯃꯠꯇ ꯌꯣꯟꯄꯣꯠꯇꯦ ꯏꯅ ꯆꯥꯅꯤꯡꯉꯤ - ꯆꯥꯅꯤꯡꯉꯤ ꯍꯥꯏꯕꯗꯣ ꯑꯗꯨꯝ ꯍꯦꯛꯑ ꯍꯦꯛꯑꯒ ꯆꯥꯎ ꯆꯥꯎꯗꯅꯤ ꯍꯥꯏꯔꯤꯁꯦ
ꯃꯥꯅꯦ ꯃꯥꯅꯦ ꯑꯗꯨꯅꯦ ꯑꯗꯨꯅꯦ ꯑꯗꯨ ꯈꯪꯗꯦꯗ ꯑꯩꯁꯨꯅꯦ ꯑꯩꯅꯅꯦ ꯅꯨꯡꯉꯥꯏꯇꯕ ꯑꯃ ꯍꯩꯖꯤꯡ ꯐꯥꯗ꯭ꯔꯤꯉꯩꯗꯅꯦ ꯆꯥꯊꯣꯛꯄꯁꯤꯃꯨꯛ ꯅꯨꯡꯉꯥꯏꯇꯕ ꯂꯩꯇꯦ ꯑꯗꯨꯗꯨꯅꯦ ꯃꯣꯏꯅꯅꯦ ꯑꯁ ꯐꯥꯗ꯭ꯔꯤꯉꯩꯁꯤꯗ ꯍꯦꯛꯛꯇꯠꯂꯅꯤ ꯃꯥꯡꯍꯜꯂꯅꯤ ꯑꯗꯨꯗꯅꯦ ꯑꯩꯅꯅꯦ ꯁꯥꯎꯔꯅꯤ ꯐꯠꯇꯕꯤ ꯄꯤꯖꯅꯤꯡꯗꯕꯤꯁꯨ ꯇꯥꯕ ꯃꯨꯜꯂꯒ ꯆꯥꯔꯗꯤ ꯐꯩꯗꯅ ꯍꯩꯃꯨꯟ ꯐꯥꯔꯀꯥꯟꯗ ꯑꯗꯨꯅꯅꯦ ꯑꯁ ꯈꯪꯗꯦ ꯑꯉꯥꯡꯉꯩꯁꯦ ꯍꯧꯖꯤꯛꯀꯥꯟꯒꯤꯅꯦ ꯃꯧ ꯅꯍꯥꯡꯉꯩꯁꯤꯁꯨ ꯃꯣꯏꯅ ꯄꯣꯛꯂꯛꯄ ꯃꯆꯥꯉꯩꯗꯨ ꯁꯨꯅꯦ ꯂꯝꯍꯦꯟ ꯇꯨꯍꯦꯟꯕ ꯉꯥꯛꯇ ꯑꯩ ꯈꯪꯗꯦ ꯀꯃꯥꯏꯅ ꯉꯥꯡꯅꯗꯣꯏꯅꯣ ꯃꯇꯝꯒꯤ ꯑꯍꯣꯡꯕꯁꯤꯁꯨꯅꯦ ꯑꯁ ꯈꯪꯗꯦ
ꯃꯥꯅꯦ ꯑꯗꯒꯤꯗꯤꯅꯦ ꯑꯉꯥꯡꯅꯦ ꯇꯧꯔꯤꯁꯤꯅꯅꯦ ꯐꯖꯅꯅꯦ ꯏꯕꯣꯛ ꯑꯗꯨ ꯑꯗꯥꯅ ꯍꯥꯏꯕꯁꯨ ꯍꯩꯔꯣꯏ ꯃꯤꯅ ꯄꯥꯈꯣꯟ ꯑꯃ ꯁꯤꯕꯗꯅꯦ ꯃꯅꯥ ꯃꯊꯨꯝ ꯊꯛ ꯀꯠꯀꯩ ꯑꯉꯥꯡꯅꯤ ꯀꯥꯏꯅꯅꯦ ꯐꯨꯅꯤꯡꯕ ꯑꯃ ꯌꯥꯎꯋꯦ ꯍꯥꯏꯕ ꯕ‌ꯦꯕꯥꯔ ꯅꯨꯡꯕꯥꯔ ꯍꯥꯕ ꯑꯃꯠ ꯇ ꯌꯥꯎꯗꯦ ꯍꯥꯏꯕ
ꯎꯝ ꯌꯥꯎꯗ‌ꯦ ꯌꯥꯎꯗꯦ ꯇꯧꯔꯤ
ꯑꯗꯒꯤꯅꯦ ꯍꯧꯖꯤꯛ ꯃꯇꯝꯒꯤ ꯑꯉꯥꯡꯈꯩꯁꯤꯅꯅꯦ ꯐꯣꯟ ꯑꯃ ꯄꯥꯏꯁꯤꯜꯂꯅꯤ ꯚꯤꯗꯤꯑꯣ ꯈꯔ ꯌꯦꯡꯉꯅꯤ ꯑꯗꯨꯅꯦ ꯊꯥꯏꯅꯉꯩꯗ ꯍꯥꯏꯗꯤ ꯆꯦꯟ ꯆꯣꯡꯗꯅ ꯁꯥꯟꯅꯗꯅ ꯑꯉꯥꯡꯈꯩꯁꯦ ꯃꯁꯥ ꯃꯎ ꯐꯔꯝꯗ꯭ꯔꯣ ꯍꯧꯖꯤꯛꯇꯤꯅꯦ ꯂꯩꯅꯥ ꯑꯁꯤ ꯃꯌꯥꯝ ꯑꯃ ꯂꯥꯛꯇꯣꯏꯅꯤ ꯃꯣꯏꯅ ꯇꯧꯔꯤꯕ ꯈꯨꯇꯧꯁꯤꯗ
ꯃꯥꯅꯦ ꯃꯥꯅꯦ ꯂꯥꯛꯇꯣꯏꯅꯤ ꯌꯦꯡꯉꯅꯦ ꯃꯤ ꯂꯣꯏꯅꯕꯒꯤ ꯆꯥꯡꯁꯨ ꯍꯟꯊꯔꯦ ꯑꯗꯒꯤꯗꯤ ꯐꯣꯟꯗꯨꯗ ꯑꯗꯨꯝ ꯉꯥꯎꯍꯜꯂꯦ ꯑꯗꯨꯗꯨꯅ ꯑꯉꯥꯡꯈꯩꯁꯤꯅꯦ ꯃꯀꯣꯛꯇꯣ ꯕꯦꯔꯥ ꯂꯩꯔꯛꯇꯣꯏꯅꯤ ꯈꯪꯗ‌ꯦꯗ ꯑꯩꯈꯣꯏꯅ ꯑꯉꯥꯡ ꯑꯣꯏꯔꯤꯀꯥꯟꯗꯗꯤ ꯑꯁ ꯅꯨꯡꯕꯨ ꯅꯨꯡ ꯁꯤ ꯂꯩꯀꯥꯏꯒꯤ ꯏꯌꯥꯝꯕ ꯏꯆꯦ ꯑ ꯊꯣꯛꯄ ꯃꯇꯝ ꯃꯣꯏꯗꯁꯨ ꯊꯛꯁꯤ ꯈꯥꯁꯤ ꯕꯦꯕꯥꯔ ꯑꯃꯠꯇꯁꯨ ꯀꯥꯏꯔꯛꯇꯦ ꯃꯣꯏꯅꯁꯨ ꯂꯨꯅ ꯇꯧꯕꯤ ꯑꯩꯈꯣꯏꯅꯁꯨ ꯀꯤꯅ ꯍꯪꯒꯣꯏꯅ ꯂꯨꯅ ꯈꯟꯖꯩ ꯑꯗꯒꯤ ꯁꯥꯟꯅꯃꯤꯟꯅꯔꯦ ꯁꯥꯟꯅꯗꯅ ꯅꯨꯡꯗꯥꯡꯋꯥꯏꯔꯝ ꯃꯇꯝꯁꯤꯗ ꯍꯧꯔꯛꯑꯅꯤ ꯁꯥꯟꯅꯔꯨꯁꯦꯅ ꯑꯗꯒꯤ ꯆꯦꯜꯂꯅꯤ ꯑꯩꯈꯣꯏꯁꯨ ꯁꯥꯟꯅꯃꯤꯟꯅꯔꯨꯔꯅꯤ ꯍꯜꯂꯛꯑꯅꯤ ꯑꯁ ꯅꯨꯡꯉꯥꯏꯇꯕ ꯃꯇꯝꯗꯣ
ꯑꯗꯨꯅꯦ ꯊꯥꯏꯅꯒꯅꯤ ꯍꯧꯖꯤꯛꯀꯅꯤ ꯑꯣꯟꯊꯣꯛꯅ ꯈꯦꯅꯈꯔꯦ
ꯈ‌ꯦꯅꯔ‌ꯦ ꯈ‌ꯦꯅꯔ‌ꯦ
ꯑꯉꯥꯡ ꯃꯆꯥꯗꯒꯤ ꯍꯧꯔꯒꯅꯦ ꯑꯍꯟꯕꯧ ꯍꯦꯛ ꯈꯦꯠꯅꯩ ꯇꯧꯔꯤꯁꯦ
ꯈꯦꯠꯅꯔꯦ ꯈꯦꯠꯅꯔꯦ ꯑꯗꯣ ꯑꯁ ꯈꯪꯗꯦꯗ ꯈꯦꯠꯅꯕꯁꯤꯗꯅꯦ ꯍꯣꯡꯉꯛꯏꯕ ꯃꯌꯥꯝꯁꯤꯗ ꯈꯦꯅꯕ ꯍꯣꯡꯉꯛꯏꯕ ꯃꯌꯥꯝꯁꯤꯗꯁꯨꯨ ꯆꯨꯁꯟꯅꯅ ꯆꯠꯀꯗꯣꯏꯔꯥ ꯍꯥꯟꯅꯒꯤ ꯑꯗꯨꯃꯥꯏꯅ ꯆꯠꯂꯗꯤ ꯑꯉꯥꯎꯕ ꯑꯃꯨꯛꯁꯨ ꯇꯥꯗꯣꯏꯕ ꯑꯗꯨꯅꯅꯦ ꯑꯁ ꯑꯔꯤ ꯑꯅꯧꯒꯤꯅꯦ ꯁꯅ ꯀꯩꯅꯣ ꯇꯧꯕꯁꯤꯅꯦ ꯆꯠꯅꯕ ꯍꯣꯠꯅꯕꯗꯅꯦ ꯑꯩꯈꯣꯏꯁꯦ ꯋꯥꯔꯕꯅꯤ
ꯃꯥꯅꯤ ꯃꯥꯅꯦ
ꯑꯩꯈꯣꯏꯅ ꯑꯩꯈꯣꯏꯅ ꯊꯥꯏꯅꯒꯤ ꯆꯠꯅꯔꯛꯄꯗꯣ ꯍꯦꯛ ꯆꯠꯂꯨꯅꯤ ꯑꯥ ꯅꯣꯏꯒꯤ ꯊꯥꯏꯅꯒꯤꯗꯣ ꯇꯧꯔꯕ꯭ꯔꯥ ꯍꯦꯛ ꯍꯥꯏꯔꯛꯀꯅꯤ ꯑꯗꯒꯤ ꯍꯧꯖꯤꯛꯀꯤ ꯑꯃꯨꯛ ꯆꯠꯇ꯭ꯔꯗꯤ ꯌꯥꯗꯦ ꯑꯩꯈꯣꯏꯅꯗꯤ ꯃꯣꯏ ꯍꯧꯖꯤꯛꯀꯤꯁꯦ ꯄꯥꯝꯖꯗꯕ ꯊꯥꯏꯅꯒꯤ ꯏꯄꯥ ꯏꯄꯨꯅ ꯊꯝꯕꯤꯔꯝꯕ ꯁꯥꯟꯅ ꯃꯌꯥꯝꯗꯣ ꯁꯥꯟꯅꯔꯒ ꯑꯩꯈꯣꯏꯒꯤ ꯑꯗꯨꯝ ꯅꯨꯡꯉꯥꯏꯖꯔꯤꯕ ꯃꯣꯏꯅꯗꯤ ꯈꯪꯗ꯭ꯔꯤꯕ ꯃꯁꯤꯗꯩꯁꯤꯗ ꯆꯥꯔꯤꯕ ꯆꯤꯟꯖꯥꯛꯉꯩꯁꯨꯅꯦ ꯑꯁ ꯏꯃꯥꯏ ꯏ ꯄꯦꯝꯃ ꯄꯥꯛꯆꯥꯗ ꯆꯥꯏ ꯆꯥꯕ ꯀꯩꯅꯣ ꯈꯪꯗꯦ ꯑꯩꯈꯣꯏꯗ ꯍꯪꯒꯣꯏ ꯍꯪꯒꯣꯏꯕꯤ ꯑꯃ ꯈꯪꯗꯦ ꯇꯧꯔꯤꯁꯦ
ꯃꯥꯅꯤꯅ‌ꯦ ꯑꯗꯒꯤꯅꯦ ꯃꯣꯏꯅꯅꯦ ꯐꯖꯅꯅꯦ ꯍꯥꯏꯕ ꯋꯥꯍꯩꯁꯤꯁꯨ ꯍꯥꯏꯗꯦ ꯃꯣꯏ ꯊꯥꯏꯅꯒꯤ ꯀꯣꯛꯄꯨ ꯍꯥꯏꯕ ꯋꯥꯍꯩ ꯑꯃ ꯍꯦꯛꯦꯛ ꯍꯥꯏꯕꯁꯤꯗꯅꯦ ꯅꯨꯡꯉꯥꯏꯇꯕ ꯑꯃ ꯐꯥꯎꯋꯦ ꯃꯤ ꯅꯪꯕꯨꯣ
ꯃꯥꯅꯦ ꯃꯥꯅꯦ ꯐꯥꯎꯋꯦ ꯑꯗꯣ ꯑꯁ ꯈꯪꯗꯦꯗ ꯍꯟꯗꯛꯀꯤꯅꯦ ꯑꯗꯣ ꯉꯁꯤꯒꯤ ꯋꯥꯔꯤꯁꯤꯅ ꯑꯃ ꯑꯣꯏꯒꯔꯦ ꯁꯦꯜꯂ‌ꯦꯞ ꯒ꯭ꯔꯨꯞꯇꯣ ꯑꯩꯈꯣꯏ ꯄꯨꯜꯂꯒꯅꯦ ꯑꯩꯈꯣꯏꯅꯦ ꯑꯗꯨ ꯃꯇꯝꯗꯨꯗ ꯑꯩꯈꯣꯏ ꯈꯔ ꯅꯨꯡꯉꯥꯏꯗꯅ ꯄꯨꯟꯕ ꯈꯣꯠꯄ ꯇꯧꯕꯗꯣ꯫ ꯑꯗꯨ ꯃꯇꯝꯗ ꯑꯩꯈꯣꯏ ꯈꯔ ꯄꯨꯜꯂꯒ ꯅꯨꯡ ꯅꯪꯒꯤ ꯀꯩꯅꯣꯗꯣ ꯅꯪꯅ ꯍꯥꯏꯔꯛꯄ ꯍꯧꯖꯤꯛꯀꯤ ꯁꯔꯀꯥꯔꯅ ꯊꯥꯗꯔꯛꯑꯦ ꯍꯥꯏꯕ ꯆꯦꯡꯒꯨꯝ ꯊꯥꯕꯒꯤ ꯐꯤ ꯁꯥꯕꯒꯤ ꯍꯥꯏꯕꯗꯣ ꯑꯗꯨꯗꯣ ꯃꯔꯣꯟ ꯃꯔꯤꯗꯣ ꯍꯟꯗꯛꯀꯤ ꯁꯦꯜꯐ ꯍꯦꯜꯞ ꯒ꯭ꯔꯨꯞ ꯂꯥꯛꯄꯁꯤꯗ ꯐꯖꯅ ꯍꯥꯏꯔꯛꯑꯣ ꯃꯌꯥꯝꯗ ꯒꯌꯥꯟ ꯒ꯭ꯌꯥꯟ ꯇꯥꯅꯕ ꯍꯥꯏꯅꯔꯁꯦ꯫
ꯍꯣꯏ - ꯍꯣꯏ - ꯍꯣꯏ ꯍꯥꯏꯅꯂꯁꯦ - ꯍꯥꯏꯅꯔꯁꯦ꯫
ꯑꯩꯈꯣꯏ ꯈꯨꯜ ꯂꯩꯀꯥꯏꯁꯦ ꯆꯥꯎꯈꯠꯅꯕ ꯑꯋꯥꯡ ꯂꯩꯀꯥꯏ ꯈꯪꯗꯦ ꯃꯈꯥ ꯂꯩꯀꯥꯏ ꯈꯪꯗꯦ ꯃꯅꯤꯡ ꯂꯩꯀꯥꯏ ꯈꯪꯗꯦ ꯄꯨꯂꯞ ꯑꯣꯏꯅ ꯆꯥꯎꯈꯠꯃꯤꯟꯅꯔꯒ ꯑꯝꯇ ꯇꯧꯅꯕ ꯇꯧꯔꯁꯤꯁꯦ꯫
ꯍꯣꯏ- ꯍꯣꯏ- ꯍꯣꯏ꯫
ꯑꯗꯨꯗꯤ ꯊꯝꯃꯒꯦ꯫ ꯀꯣ ꯍꯌꯦꯡ ꯑ ꯍꯣꯔꯦꯟ ꯃꯔꯨꯞꯛꯇ ꯊꯦꯡ ꯅꯔꯁꯤ꯫ ꯎꯝ ꯍꯣꯏ - ꯍꯣꯏ ꯊꯝꯃꯦ - ꯊꯝꯃꯦ ꯏꯆꯦꯁꯨ꯫